ꯑꯣ ꯇꯥꯏꯌꯦ ꯀꯩꯗꯧꯔꯤꯅꯣ
ꯑꯁ ꯃꯄꯥꯟꯗ
ꯀꯔꯤꯒꯤ ꯃꯄꯥꯟꯗ ꯂꯩꯕ꯭ꯔꯣ
ꯁꯥꯌꯦ ꯃꯅꯨꯡꯗ
ꯑꯁ ꯑꯈꯣꯏꯗꯤ ꯍꯧꯖꯤꯛꯅ ꯅꯣꯡ ꯇꯥꯔꯛꯑꯦ ꯌꯥꯝ ꯅꯨꯡꯉꯥꯏꯌꯦ ꯉꯁꯤꯗꯤ
ꯑꯈꯣꯏꯗꯖꯨ ꯇꯥꯔꯛꯑꯗꯤ ꯐꯥꯒꯗꯕ
ꯅꯣꯡ ꯇꯥꯔꯛꯅꯤꯉꯥꯏ ꯑꯩ ꯀꯩꯅꯣꯝꯃ ꯍꯥꯏꯕꯤꯌꯨꯔꯣ
ꯍꯥꯏꯕꯤꯌꯨꯅꯦ
ꯑꯩꯈꯣꯏꯔꯣꯝꯗ ꯂꯥꯛꯑꯣ ꯑꯈꯣꯏꯔꯣꯝꯗ ꯅꯣꯡ ꯇꯥꯏꯌꯦ ꯑꯩꯈꯣꯏꯔꯣꯝꯗ ꯂꯥꯛꯑꯗꯤ ꯅꯣꯡ ꯇꯥꯔꯅꯤ ꯀꯔꯤ ꯃꯊꯦꯜ ꯇꯧꯔꯒꯦ ꯅꯪꯗꯤ
ꯉꯁꯤꯁꯦ ꯎꯁꯣꯏ ꯑꯃꯨꯛ ꯆꯥꯔꯦꯅꯦ ꯑꯩꯖꯦ
ꯑꯁ ꯎꯁꯣꯏꯗꯤ ꯀꯩꯅꯣꯒ ꯍꯥꯎꯕꯅꯦ ꯌꯦꯟ ꯁꯥꯥꯒꯔ ꯁꯟꯁꯥ ꯒꯔ ꯍꯥꯞꯄꯗꯤ ꯇꯦꯡꯀꯣꯠ ꯑꯅꯤ ꯑꯍꯨꯝꯗꯤ ꯆꯥꯔꯦ
ꯑꯁ ꯑꯗꯨ ꯂꯩꯔ ꯑꯗꯨ ꯂꯩꯔꯗꯤ ꯎꯁꯣꯏ ꯍꯥꯄꯂꯁꯨ ꯑꯗꯨꯝ ꯆꯥꯕꯤ
ꯑꯗꯨꯅ ꯍꯦꯟꯅ ꯍꯥꯞꯄꯗꯣ ꯍꯦꯟꯅ ꯍꯥꯎꯕꯅꯦꯕ ꯎꯁꯣꯏ ꯈ꯭ꯋꯥꯏꯗꯩ ꯄꯛꯄꯖꯦ ꯁꯟꯁꯥ ꯁꯟꯁꯥꯗꯣ ꯍꯥꯞꯄꯣ
ꯑꯣ ꯑꯣ ꯑꯗꯨꯗꯤ ꯇ꯭ꯔꯥꯏ ꯇꯧꯒꯦ ꯑꯩꯁꯨ
ꯇꯧꯊꯣꯛꯑꯣ ꯇꯧꯊꯣꯛꯑꯒ ꯍꯥꯎꯋꯦ ꯍꯥꯎꯇꯦ ꯍꯥꯏꯕꯗꯣ ꯃꯄꯨ ꯑꯩꯉꯣꯟꯗ ꯑꯃꯨꯛ ꯍꯥꯏꯔꯛꯑꯣꯀꯣ
ꯍꯣꯏ ꯍꯣꯏ ꯍꯥꯎꯇ꯭ꯔꯁꯨ ꯍꯥꯎꯇ꯭ꯔꯁꯨ ꯍꯥꯏꯔꯛꯀꯅꯤ ꯍꯥꯎꯔꯁꯨ ꯍꯥꯏꯔꯛꯀꯅꯤ
ꯍꯥ ꯁꯣꯏꯗꯕꯤ ꯍꯥꯎꯗꯣꯏꯅꯦ ꯑꯩꯅ ꯍꯥꯎꯔꯦ ꯍꯥꯏꯗꯤ ꯑꯗꯨꯝ ꯍꯥꯎꯔꯕꯅꯦ ꯍꯣꯏ ꯑꯗꯨꯝ ꯅꯍꯥꯟꯁꯨ ꯑꯗꯨꯝ ꯆꯥꯏꯌꯦ ꯏꯆꯦ ꯈꯣꯏꯅꯦ
ꯑꯣ ꯅꯣꯏꯗꯤ ꯑ ꯑꯣ ꯅꯣꯏꯁ ꯑꯍꯥꯎ ꯑꯍꯥꯎꯕꯈꯛꯇ ꯆꯥꯔꯒ ꯂꯩꯕ ꯃꯥꯜꯂꯦꯅꯦ
ꯍꯣꯏ ꯍꯛꯆꯥꯡ ꯆꯩꯔꯥꯛ ꯑ ꯅꯣꯏꯍꯟꯕ ꯐ ꯐꯍꯟꯕ ꯇꯧꯗ꯭ꯔꯗꯤ ꯀꯩꯗꯧꯔꯨꯅꯤ ꯅꯠꯇ꯭ꯔꯥ
ꯎꯝ ꯑꯩ ꯅꯣ ꯅꯣ ꯅꯣꯏꯕꯗꯤ ꯄꯥꯝꯅꯨꯍꯩ
ꯏꯀꯪ ꯀꯪꯉꯒ ꯆꯠꯄꯗꯣ ꯐꯖꯕ꯭ꯔꯣꯅꯦ
ꯄꯨꯛ ꯌꯥꯝ ꯆꯥꯎ ꯆꯥꯎꯔꯒ ꯆꯠꯄꯗꯨꯁꯨ ꯅꯨꯡꯉꯥꯏꯕ꯭ꯔꯣ
ꯑꯩ ꯑꯗꯨꯕꯨꯗꯤ ꯆꯨꯝꯕ ꯑꯗꯨꯕꯨ ꯅꯣꯏꯕ ꯍꯥꯏꯕꯁꯦ ꯄꯨꯛ ꯆꯥꯎꯔꯤꯉꯥꯏꯗꯅ ꯗꯨꯝ ꯁꯨꯝꯅ ꯐꯖꯕꯒꯤ ꯆꯥꯡꯗ ꯅꯣꯏꯕ ꯌꯦꯕ ꯀꯥꯟꯗ ꯑ ꯕꯨꯞ ꯕꯨꯞ ꯂꯥꯎꯔꯒ ꯐꯖꯕꯗꯣ ꯃꯤꯅ ꯅꯨꯡꯁꯤꯕꯗꯣ
ꯑꯣ
ꯑꯗꯨꯒꯤ ꯆꯥꯡꯗ ꯐꯖꯅꯤꯉꯥꯏ ꯀꯟꯅ ꯆꯥꯔꯤ ꯍꯥꯏꯇꯥꯔꯦ
ꯑ ꯅꯪꯅ ꯆꯥꯔꯤꯗꯣ ꯈꯔꯗꯤ ꯍꯦꯟꯃꯜꯂꯦꯕ ꯑꯗꯨꯗꯤ
ꯑꯁ ꯅꯪ ꯑꯩꯈꯣꯏꯅꯤ ꯆꯥꯃꯤꯟ ꯅꯍꯥꯟꯅ ꯑꯩꯈꯣꯏꯅꯤ ꯆꯥꯃꯤꯟꯅꯕꯅꯤꯅ ꯅꯠꯇ꯭ꯔꯥ ꯅꯍꯥꯟ ꯑꯒꯣꯅꯤ ꯆꯥꯕꯗꯣ ꯑꯗꯨꯗ ꯑꯣꯏꯔꯝꯃꯅꯤ ꯅꯪ ꯈꯪꯉꯤꯗꯣꯀꯣ
ꯅꯪꯒꯤꯗꯣ ꯑꯥ ꯐꯖꯕꯒꯤ ꯆꯥꯡ ꯈꯔ ꯍꯦꯜꯂꯦꯕ
ꯑꯁ ꯑꯗꯨꯅꯦ ꯑꯩꯁꯦ ꯈꯪꯗꯦꯅꯦ ꯆꯥꯕ ꯈꯣꯠꯄꯁꯦ ꯑꯩꯗꯤ ꯑꯗꯨꯝ ꯏꯟꯁꯥꯡꯁꯦ ꯃꯥ ꯃꯥ ꯑꯥ ꯃꯊꯦꯜꯁꯦ ꯀꯔ ꯑꯗꯨꯝ ꯁꯨꯅ ꯁꯦꯝꯕ ꯗ ꯈꯪꯕ꯭ꯔꯥ ꯃꯤ ꯑꯇꯣꯞꯄꯗꯤ ꯆꯥꯛꯀ ꯏꯟꯁꯥꯡꯒ ꯂꯣꯏꯕꯗꯨ ꯇꯧꯋꯦꯕ ꯑꯩꯗꯤ ꯑꯗꯨꯃꯥꯏꯟ ꯇꯧꯗꯦ ꯆꯥꯛ ꯏꯟꯁꯥꯡ ꯆꯝꯐꯨꯠ ꯀꯥꯡꯉꯧ ꯇꯧꯗ꯭ꯔꯗꯤ ꯆꯥꯅꯤꯡꯗꯦꯕ ꯑꯗꯨꯝ ꯃꯊꯦꯜ ꯌꯥꯝꯗ꯭ꯔꯗꯤ
ꯎꯝ ꯑꯗꯨꯗꯤ ꯌꯥꯝ ꯅꯣꯏꯔꯝꯅꯤꯍꯦ
ꯍꯣꯏ ꯀꯤꯌꯥꯝꯅ ꯅꯣꯏꯌꯦ ꯍꯥ ꯍꯥꯏꯁꯦꯔꯥ ꯀꯦꯖꯤꯗꯤ ꯌꯥꯡ ꯀꯩꯍꯦꯂꯦ
ꯑꯣ ꯑꯗꯨꯗꯤ ꯌꯥꯔꯦ ꯑꯗꯨ ꯆꯥꯡꯅ ꯑꯗꯨꯝ ꯑꯣ ꯑꯗꯨ ꯑꯗꯨ ꯆꯥꯡꯗ ꯑꯗꯨꯝ ꯂꯩꯔꯣ
ꯀꯤꯖꯤ ꯌꯥꯡ ꯑꯦ ꯏꯃꯥꯟꯅꯕꯤ ꯀꯤꯖꯤ ꯑ ꯌꯥꯡꯈꯩ ꯍꯦꯟꯅ ꯂꯩꯕꯅꯦ ꯑꯗꯨꯁꯨ ꯅꯨꯄꯤ ꯑꯣꯏꯔꯗꯤ ꯅꯨꯄꯥꯁꯤꯡꯅꯗꯤ ꯑꯗꯨꯃꯥꯏ ꯍꯥꯏꯕꯅꯦꯕꯀꯣ ꯃꯥꯟꯅꯕ ꯈ꯭ꯔꯅꯗꯤ ꯑꯁ ꯅꯨꯄꯤ ꯑ ꯏꯀꯪ ꯀꯪꯕꯗꯨ ꯐꯖꯗꯦ ꯅꯣꯏꯕ ꯑꯗꯨꯝ ꯑꯥ ꯅꯣꯏꯇꯛ ꯇꯧꯔꯒ ꯑꯗꯨꯝ ꯈꯔ ꯐꯖꯩꯌꯦ ꯃꯣꯏꯅꯗꯤ ꯍꯥꯏꯌꯦ ꯅꯪꯒꯤ ꯗꯤ ꯀꯪꯕꯅꯕꯨ ꯄꯥꯝꯕ꯭ꯔꯣ ꯀꯃꯥꯏꯟ ꯇꯧꯕ꯭ꯔꯣ
ꯀꯪꯃꯜꯂꯁꯨ ꯄꯥꯥꯎꯗꯦꯗ ꯑꯩꯁꯨ
ꯑꯣ
ꯃꯤ ꯀꯪꯃꯜꯂꯁꯨ ꯍꯣꯏꯗ ꯍꯥꯏ ꯍꯥꯏꯅꯕ ꯃꯤ ꯋꯥꯔꯤ ꯑꯃ ꯂꯩꯌꯦ
ꯑꯣ
ꯍꯣꯏ ꯑꯗꯨ ꯃꯤ ꯇꯪ ꯇꯪ ꯃꯃꯤ ꯈ꯭ꯋꯥꯏꯗꯒꯤ ꯀꯪꯕ ꯍꯥꯏꯁꯤꯔꯥ ꯑꯩꯈꯣꯏ ꯈꯨꯟꯗ ꯂꯩꯌꯦꯕ ꯃꯉꯣꯟꯗ ꯂꯥꯛꯑꯒ ꯑꯩꯈꯣꯏ ꯑꯗꯨꯝ ꯍꯥꯏꯅꯕ ꯋꯥꯔꯤ ꯂꯩꯌꯦ ꯑꯩ ꯅꯪ ꯆ ꯊꯣꯛꯄꯗ ꯍꯨꯏꯅ ꯇꯥꯟꯅꯔꯛꯇ꯭ꯔꯣꯅꯦ ꯑꯥ
ꯑꯩꯒꯤ ꯀꯩꯅꯣ ꯍꯥꯏ ꯑꯩꯒꯤ ꯏꯗꯣꯝꯆꯥꯒꯤ ꯅꯨꯄꯥ ꯍꯥꯏꯇꯥꯔꯦꯀꯣ ꯑꯗꯨ ꯃꯥꯗꯤ ꯃꯍꯧꯁꯥꯗꯒꯤ ꯀꯪꯕꯅꯦꯕ ꯆꯥꯕ ꯆꯥꯕ ꯊꯛꯄꯁꯦ ꯋꯥꯠꯄ ꯅꯠꯇꯦꯕ ꯑꯗꯨꯝ ꯍꯥꯏꯗꯤ ꯌꯥꯝ ꯋꯥꯔꯒ ꯁꯨꯕꯁꯨ ꯅꯠꯇꯦ ꯃꯆꯥꯁꯨ ꯑꯅꯤꯈꯛꯅꯦꯕꯀꯣ
ꯑ
ꯁꯨꯝ ꯃꯥꯁꯦ ꯇꯥꯔꯁꯨ ꯑꯗꯨꯝ ꯀꯪꯗꯤ ꯀꯪꯉꯦꯕꯀꯣ
ꯍꯣꯏ
ꯑꯗꯨꯕꯨꯀꯣ ꯃꯁꯥ ꯁꯣꯟꯗꯦ ꯃꯥꯗꯤ ꯌꯥꯝ ꯐꯩꯌꯦ ꯃꯤ ꯈꯔ ꯂꯩꯕꯅꯤ ꯃꯣꯏꯒꯤ ꯏꯔꯦꯀꯣ
ꯎꯝ ꯀꯅꯁꯨ ꯑꯗꯨꯝ ꯃꯁꯥ ꯁꯣꯟꯗꯕ ꯃꯁ ꯁꯥ ꯐꯕ ꯃꯤ ꯂꯩꯕꯅꯤꯗ
ꯍꯣꯏ ꯂꯩꯌꯦ ꯑꯗꯨꯅꯦ
ꯀꯃꯜꯂꯁꯨ ꯌꯦꯡꯕꯗꯗꯤ ꯐꯖꯗꯦꯗꯅ
ꯑꯗꯨꯅꯦ ꯀꯪꯃꯜꯂꯁꯨ ꯌꯦꯡꯕꯗ ꯐꯖꯕ ꯈꯔ ꯋꯥꯠꯂꯦ ꯍꯥꯏꯇꯥꯔꯦ ꯍꯣꯏ ꯑꯩꯗꯤ ꯑꯗꯨꯝ ꯍꯣꯏ
ꯁꯔꯨꯅꯦꯅ ꯍꯨꯏꯅ ꯇꯥꯟꯅꯔꯛꯑꯗꯤꯀꯣ
ꯑꯗꯨꯅꯦ ꯊꯥꯏꯅ ꯋꯥꯔꯤ ꯑꯗꯨꯝ
ꯑꯗꯦꯟ ꯐꯔꯛꯋꯥꯅꯤꯕ
ꯏꯃꯥꯟꯅꯕꯤꯒꯤ ꯈꯔꯁꯨ ꯆꯥꯔꯁꯨ ꯅꯣꯏꯗꯕ ꯌꯥꯝ ꯌꯥꯎꯋꯦꯕ
ꯎꯝ
ꯗꯤ ꯃꯣꯏꯗꯤꯀꯣ ꯅꯣꯏꯅꯤꯡꯕ ꯅꯣꯏꯕꯁꯤꯡꯅ ꯅꯣꯏꯅꯤꯡ ꯅꯣꯏꯅꯤꯡꯉꯔꯣꯏꯕ ꯑ ꯀꯪꯕꯁ ꯁꯤꯡꯅ ꯑꯃꯨꯛꯀ ꯅꯣꯏꯅꯤꯡꯕ ꯑꯗꯨꯕꯨ ꯑꯩꯗꯤ ꯑꯗꯨꯝ ꯅꯣꯏꯌꯦ ꯑꯣꯏꯔꯁꯨ ꯑꯩꯗꯤ ꯁꯨꯀꯥꯟ ꯀꯥꯡꯅꯤꯡ ꯀꯪꯕ ꯀꯥꯟꯗ ꯃꯤꯅ ꯑꯁ ꯅꯪꯁꯦ ꯀ꯭ꯌꯥꯝ ꯀꯪꯉꯦ ꯀꯨꯡꯉꯦ ꯈꯣꯠꯂꯦ ꯌꯥꯝ ꯍꯥꯏꯕꯗꯣ ꯌꯥꯝ ꯍꯥꯏꯅꯩꯌꯦꯕ ꯑꯩꯈꯣꯏ ꯈꯨꯨꯂꯣꯝꯗꯁꯨ ꯑꯦ ꯍꯥꯏꯁꯤꯔꯥ ꯑꯗꯨꯝ ꯅꯨꯄꯤꯅ ꯀꯥꯡꯕꯁꯦ ꯐꯖꯗꯦ ꯈꯣꯠꯇꯦ ꯀꯥꯏꯅꯀꯣ ꯇꯧꯋꯦꯕ
ꯅꯨꯄꯥꯅ ꯀꯪꯕꯗꯤ ꯐꯖꯕ꯭ꯔꯕ
ꯑꯣ ꯅꯨꯄꯥꯅ ꯀꯪꯕꯕꯨꯗꯤ ꯍꯥꯏꯗꯤ ꯀꯪꯕ ꯍꯥꯏꯕꯁꯦ ꯐꯖꯕ ꯆꯥꯡ ꯂꯩꯌꯦꯅꯀꯣ ꯃꯤ ꯆꯥꯡ ꯍꯥꯏꯕ ꯑꯃ ꯌꯥꯝ ꯅꯨꯄꯥꯗꯤ ꯌꯥꯝ ꯅꯣꯏꯔꯗꯤ ꯄꯛꯇꯦꯗ ꯅꯨꯄꯤꯕꯨꯗꯤ ꯅꯨꯄꯤꯗꯤ ꯅꯣꯏꯔꯒ ꯄꯛꯄꯅꯦ ꯀꯥꯡꯪ ꯀꯪꯅꯒ ꯄꯛꯇꯕꯅꯦ
ꯎ
ꯅꯨꯄꯥꯕꯨꯗꯤ ꯀꯪꯉꯁꯨ ꯅꯨꯄꯥꯅꯤꯅ ꯅꯠꯇ꯭ꯔꯥ
ꯇꯨꯗꯤ ꯌꯥꯝ ꯐꯩꯗ ꯅꯠꯇ꯭ꯔ
ꯍꯣꯏ
ꯅꯪꯗꯤ ꯎꯁꯣꯏ ꯆꯥꯏ ꯍꯥꯏꯕ ꯅꯠꯇ꯭ꯔꯣ
ꯑꯣ
ꯎꯁꯣꯏ ꯆꯥꯕꯤꯒꯦꯔꯥ ꯈꯪꯗꯦ ꯋꯥꯁꯦ ꯌꯥꯝ ꯉꯥꯡꯕ ꯋꯥꯔ ꯂꯩꯔꯦ ꯇꯨꯝꯅꯤꯡꯕ ꯃꯥꯜꯂꯦ ꯀꯣ
ꯅꯠꯇꯦꯗ ꯅꯣꯏꯗꯤ ꯀꯔꯤ ꯀꯔꯤ ꯃꯊꯦꯜ ꯆꯔꯦ
ꯉꯁꯤꯁꯦ ꯑꯩꯈꯣꯏ ꯏꯆꯦ ꯍꯣꯏꯅꯤꯈꯛ ꯂꯩꯕꯅꯦꯕ ꯑꯗꯨꯒꯤ ꯌꯦꯟ ꯊꯣꯡ ꯉꯔꯥꯡꯗꯒꯤ ꯌꯦꯟ ꯀꯦꯖꯤ ꯑꯃ ꯂꯧꯔ ꯊꯣꯡꯉꯒ ꯆꯥꯕ ꯉꯝꯗ꯭ꯔꯤ ꯍꯧꯖꯤꯛꯁꯨ ꯂꯩꯔꯤ ꯑꯗꯨꯒ ꯍꯣꯏꯅꯤꯗꯣ ꯆꯝꯐꯨꯠ ꯑꯃ ꯊꯣꯡꯉꯦ ꯀꯥꯡꯁꯣꯏ ꯑꯃ ꯇꯧꯔꯦ ꯃꯣꯔꯣꯛ ꯃꯦꯠꯄ ꯑꯃ ꯇꯧꯔꯦ ꯑꯗꯨ ꯌꯦꯟꯁꯥꯁꯨ ꯌꯥꯝ ꯂꯦꯝꯃꯤ
ꯂꯥꯛꯀꯦꯅꯦ ꯅꯣꯏꯅꯤꯒꯤꯁꯤ ꯅꯣꯏꯅꯤꯅꯤꯅꯦ ꯅꯨꯡꯉꯥꯏꯔꯤꯁꯦ
ꯑꯗꯨꯝ ꯅꯨꯡꯉꯥꯏꯔꯦ ꯍꯥꯏꯇꯥꯔꯦ ꯍꯥꯏꯕꯗꯤ ꯅꯍꯥꯟꯗ ꯑꯩꯈꯣꯏꯅ ꯕꯣꯜ ꯌꯦꯡꯉꯦꯕꯀꯣ
ꯎꯝ
ꯑꯩꯈꯣꯏꯗꯤ ꯑꯩꯈꯣꯏꯅ ꯄꯥꯝꯖꯕ ꯕꯣꯜ ꯉꯝꯃꯗꯤ ꯁꯥ ꯍꯦꯛ ꯆꯥꯏꯑꯕ
ꯑꯣ
ꯑꯗꯨ ꯉꯁꯤꯁꯨ ꯌꯦꯡꯈꯤꯗꯣꯏꯅꯦ ꯑꯗꯨ ꯉꯝꯃꯗꯤ ꯑꯃꯨꯛ ꯍꯌꯦꯡꯁꯦ ꯀꯔꯤ ꯆꯥꯥꯁꯦꯔ ꯈꯜꯂꯤꯅꯦ
ꯑꯥ ꯍꯌꯦꯡꯁꯦ ꯅꯣꯏꯒꯤ ꯇꯤꯝ ꯊꯒꯗ꯭ꯔꯕ
ꯍꯣꯏ ꯑꯩꯈꯣꯏꯒꯤ ꯇꯤꯝꯅꯤꯅꯦ ꯀꯔꯤꯔꯣ ꯑꯩ ꯏꯃꯥꯟꯅꯕ ꯌꯥꯝ ꯁꯥꯟꯅꯕꯅꯦ
ꯑꯩꯒꯤ ꯇꯝꯒ ꯑꯩꯒꯤ ꯇꯝꯒ ꯇꯧꯕꯅꯤꯀꯣ ꯍꯌꯦꯡ ꯍꯌꯦꯡꯒꯤꯗꯣ
ꯁꯥꯟꯅꯁꯦ ꯑꯗꯣ ꯑꯗꯣ ꯑꯗꯨꯝ ꯁꯥꯟꯅꯔꯝꯗꯥꯏꯗꯁꯨ ꯀꯣꯜ ꯇꯧꯔꯛꯑꯣ ꯍꯥꯏꯕꯗꯤꯀꯣ ꯑꯩꯗꯤꯀꯣ ꯅꯣꯏ ꯑꯗꯨꯝ ꯅꯪꯒ ꯑꯩꯒ ꯑꯗꯨꯝ ꯐꯣꯟ ꯇꯧꯔꯒ ꯉꯥꯡꯅꯕꯁꯦ ꯌꯥꯝ ꯅꯨꯡꯉꯥꯏꯌꯦꯕ ꯈꯪꯕ꯭ꯔꯥ ꯎꯝ ꯍꯥꯏꯕꯗꯤ ꯏꯆꯦ ꯑꯩꯈꯣꯏꯅꯤꯁꯨ ꯂꯦꯞꯇꯣꯞꯇ ꯑꯗꯨꯝ ꯌꯦꯡꯕꯅꯦꯕꯀꯣ ꯏꯆꯦꯅ ꯁꯞꯄꯣꯔꯠ ꯇꯧꯕ ꯇꯣꯡꯉꯥꯜꯂꯦ ꯑꯩꯅ ꯇꯧꯕꯅ ꯇꯣꯡꯉꯥꯜꯂꯦ ꯑꯗꯨ ꯌꯦꯡꯕ ꯌꯥꯝ ꯑꯗꯨꯅ ꯍꯦꯟꯅ ꯅꯨꯡꯉꯥꯏꯕꯗꯣ
ꯍꯣꯏ ꯅꯨꯡꯉꯥꯏꯕꯅꯦ
ꯑꯍꯨꯝꯒꯤꯁꯨ ꯑꯂꯥꯔꯝ ꯊꯝꯃꯒ ꯍꯧꯒꯠꯂꯦꯕ ꯌꯦꯡꯅꯤꯉ
ꯑꯣ
ꯑꯁ ꯅꯨꯡꯉꯥꯏꯕꯅꯦ ꯑꯗꯨꯗꯤ
ꯎꯝ
ꯅꯕꯥꯅꯤ ꯅꯕꯥꯅꯤꯁꯨ ꯇꯤꯝꯗ ꯇꯣꯉꯥꯟ ꯇꯣꯉꯥꯟ ꯑꯗꯨꯝ ꯁꯞꯄꯣꯔꯠ ꯇꯧꯕ ꯄꯨꯔꯕ
ꯍꯣꯏ ꯃꯔꯛꯇꯗꯤ ꯃꯔꯛꯇꯗꯤ ꯏꯃꯥꯟꯅꯕꯁꯨ ꯌꯥꯎꯋꯦꯀꯣ ꯑꯗꯨ ꯃꯔ ꯃꯔꯛꯇꯗꯤ ꯈꯦꯠꯅꯩꯌꯦ ꯈꯦꯠꯅꯕꯗꯅꯤꯅꯦꯍꯦ ꯌꯦꯡꯕ ꯅꯨꯡꯉꯥꯏꯔꯤꯁꯦ ꯃꯥꯅꯁꯨ ꯑꯩꯉꯣꯟꯗ ꯍꯥꯏꯔꯛꯑꯅꯤꯕ
ꯍꯣꯏ ꯍꯣꯏ
ꯏꯅꯥꯎ ꯅꯨꯄꯤ ꯅꯪꯒꯤꯁꯦ ꯉꯁꯤ ꯑꯣꯏꯗꯧ ꯃꯥꯟꯗꯦ ꯍꯥꯏꯔꯛꯑꯅꯤꯕ
ꯑ
ꯏꯆꯦꯗ ꯑꯁ ꯏꯆꯦꯅꯦ ꯑꯩꯒꯤꯗꯤ ꯂꯣꯏꯔꯝꯗꯥꯏꯗ ꯇꯧꯔꯛꯀꯅꯤ ꯍꯥꯏꯕꯒꯨꯝꯕꯀꯣ
ꯑꯣ
ꯂꯣꯏ ꯃꯔꯛꯇꯗꯤ ꯂꯣꯏꯔꯝꯗꯥꯏ ꯇꯧꯔꯛꯇꯕꯁꯨ ꯌꯥꯎꯋꯦꯕ ꯇꯧꯔꯛꯀꯦꯔꯥ ꯉꯥꯏ ꯉꯥꯏꯅ ꯇꯧꯔꯛꯇꯕꯁꯨ ꯌꯥꯝ ꯌꯥꯎꯈ꯭ꯔꯦ ꯑ ꯅꯣꯏ ꯅꯣꯡ ꯆꯨꯕ꯭ꯔꯥ ꯀꯃꯥꯏ ꯇꯧꯕ꯭ꯔꯣ
ꯎꯝ ꯍꯟꯗꯛꯇꯤ ꯅꯣꯡ ꯆꯨꯗ꯭ꯔꯦ ꯑ ꯍꯟꯗꯛꯇꯤ ꯆꯤꯡꯗ ꯅꯨꯡꯁꯤꯠ ꯁꯤꯠꯂ ꯑꯥ ꯂꯩꯕꯒꯤ ꯃꯇꯥꯡꯗꯣ
ꯍꯣꯏ
ꯍꯟꯗꯛꯗꯤ ꯈꯔ ꯅꯨꯡꯉꯥꯏꯔꯦ
ꯑꯁ ꯑꯩꯈꯣꯏꯗꯤ ꯉꯁꯤꯁꯦ ꯅꯣꯡꯗꯣ ꯁꯥꯏꯗꯒꯤ ꯆꯨꯔꯝꯗꯥꯏꯒꯤ ꯇꯧꯔꯒ ꯁꯦꯀꯦꯟ ꯑꯅꯤꯒꯨꯝꯕ ꯈꯤꯇꯪ ꯆꯨꯔꯛꯑꯒ ꯇꯣꯛꯈ꯭ꯔꯦꯅꯦ ꯑꯗꯨ ꯑꯩꯈꯣꯏꯕꯨꯗꯤ ꯈꯤꯇꯪ ꯆꯨꯔꯁꯨ ꯏꯪꯕꯗꯣ ꯈꯔ ꯐꯩꯌꯦꯕꯀꯣ
ꯎꯝ
ꯁꯥꯏꯌꯦꯕ ꯑꯗꯨꯒꯤ ꯑꯁ ꯅꯨꯡꯉꯥꯏꯌꯦ ꯈꯤꯇꯪ ꯆꯨꯔꯁꯨ
ꯃꯅꯨꯡꯗ ꯁꯥꯕꯒꯤ ꯃꯄꯥꯟꯗ
ꯍꯣꯏ ꯃꯄꯥꯟꯗ ꯂꯩꯔꯒ ꯋꯥꯔꯤ ꯁꯥꯟꯅꯕꯁꯨ ꯅꯨꯡꯉꯥꯏꯕꯅꯤꯗ
ꯇꯨꯝ ꯇꯨꯝ ꯇꯨꯝꯗ꯭ꯔꯤꯉꯩꯗ ꯉꯥꯏꯍꯥꯛꯇꯪ ꯅꯣꯏꯁꯨ ꯏꯪꯍꯟꯁꯤꯔꯅ
ꯍꯣꯏ ꯑꯗꯨꯃꯥꯏ ꯅꯪ ꯑꯗꯨꯝ ꯑꯩꯈꯣꯏ ꯑꯗꯨꯃꯥꯏꯟ ꯇꯧ ꯎꯒꯤ ꯃꯥ ꯎꯒꯤ ꯃꯅꯥꯛꯇ ꯐꯝꯕꯁꯦ ꯅꯨꯡꯉꯥꯏ ꯅꯨꯡꯉꯥꯏꯕꯅꯦ
ꯎꯝ ꯍꯥꯏꯕꯗꯤ ꯃꯣꯏꯒꯤ ꯏꯪꯉꯦ ꯍꯥꯏꯔꯁꯨ ꯃꯣꯏꯒꯤ ꯈꯨꯏꯪꯗꯣ ꯅꯨꯡꯉꯥꯏꯌꯦꯕ
ꯇꯧꯕꯅꯦ ꯍꯣꯏ ꯏꯪꯕꯗꯨꯀꯣ ꯅꯨꯡꯉꯥꯏꯕꯅꯦ
ꯈꯔ ꯇꯧꯔꯛꯀꯅꯤꯕ
ꯍꯣꯏ ꯍꯣꯏ ꯏꯪꯕꯒꯤ ꯀꯩꯅꯣꯗꯣ ꯑꯩ ꯅꯪ ꯕꯣꯜ ꯌꯦꯡꯉ ꯗꯨꯅꯦ
ꯉꯁꯤꯔꯣ
ꯍꯣꯏ
ꯉꯁꯤꯁꯦ ꯈꯪꯗꯦꯗ ꯍꯌꯦꯡ ꯑꯌꯨꯛ ꯉꯟꯇꯥꯅ ꯌꯦꯡꯉꯁꯤꯔꯅ ꯅꯈꯟꯕ
ꯑꯁ ꯅꯪ ꯅ ꯅꯊꯟꯗ ꯌꯦꯡꯗꯣꯏꯔꯥ ꯅꯃꯥꯟꯅꯕꯒꯨꯝꯕ ꯌꯥꯎꯕ꯭ꯔꯣ ꯀꯃꯥꯏ ꯇꯧꯕ꯭ꯔꯣ
ꯑꯩ ꯎꯝ ꯏꯊꯟꯇ ꯑꯗꯨꯝ ꯌꯦꯡꯉꯦ ꯃꯔꯛ ꯃꯔꯛꯇꯗꯤ ꯏꯃꯥꯟꯅꯕꯒ ꯑꯩꯒꯤ ꯑꯥ ꯌꯦꯡ ꯏ ꯏꯁꯊꯟꯗ ꯌꯦꯡꯉꯁꯨ ꯃꯣꯏ ꯐꯣꯟꯗꯔ ꯀꯩꯅꯣꯔꯥ ꯇꯧꯔꯒ ꯐꯥꯎꯅꯔꯒꯀꯣ ꯋꯥꯆꯦꯞꯇꯔ ꯑꯗꯨꯝ ꯃꯦꯁꯦꯖ ꯇꯧꯅꯔꯒ ꯅꯪ ꯑꯁꯤꯠ ꯀꯔꯝꯕ ꯇꯤꯝꯅꯣ ꯍꯥꯏꯔꯒ ꯇꯧꯔꯒ ꯆꯟꯒ꯭ꯔꯦ ꯍꯥꯏꯕꯗꯣ
ꯍꯣꯏꯅꯦ ꯑꯗꯨꯅꯦ ꯑꯩꯈꯣꯏꯁꯨꯅꯦ ꯑꯗꯨꯗ ꯑꯁ ꯅꯨꯡꯉꯥꯏꯌꯦ ꯑꯩꯗꯤ ꯁꯤꯅꯦ ꯑꯩꯒꯤ ꯈ꯭ꯋꯥꯏꯗꯩ ꯅꯨꯡꯉꯥꯏꯕꯁꯦ
ꯎꯝ ꯑꯩꯈꯣꯏ ꯀꯩꯅꯣ ꯈꯨꯨꯟꯗ ꯑꯃꯥ ꯌꯥꯝ ꯅꯨꯡꯉꯥꯏꯕ ꯅꯨꯄꯥ ꯑꯃ ꯂꯩꯌꯦꯕ
ꯑ
ꯕꯥꯔꯣ ꯇꯦꯔꯣ ꯑꯣꯏꯔꯁꯨ ꯃꯥꯗꯤ ꯑꯗꯨꯝ ꯌꯦꯡꯁꯦ ꯍꯥꯏꯔꯒ ꯑꯗꯨꯝ ꯌꯦꯡꯉꯅꯤ ꯑꯗꯣ ꯃꯥ ꯎꯝ ꯃꯥꯒꯤ ꯁꯞ ꯄꯣꯠ ꯃꯥꯒꯤ ꯇꯤꯃꯗꯣ ꯁꯤꯔꯕꯥ ꯄꯩꯁꯥꯁꯨ ꯑꯃꯨꯛ ꯐꯥꯏꯟ ꯇꯧꯒꯅꯦꯕ
ꯑꯁ ꯅꯍꯥꯟꯁꯨ ꯑꯗꯨꯒꯤꯅꯦ ꯏꯆꯦ ꯍꯈꯣꯏꯅꯦ ꯇꯧꯕꯅꯦꯕꯣ
ꯎꯝ
ꯑꯩꯅ ꯉꯝꯗꯕꯒꯤꯁꯤ ꯌꯦꯟ ꯑꯦꯟꯁꯥꯡ ꯑꯣꯡ ꯀꯣꯡꯉꯤꯅꯦ ꯃꯥꯅ ꯇꯧꯕꯗꯣ ꯃꯥ ꯉꯝꯒꯔꯦꯕ ꯑꯗꯨꯏ
ꯎꯝ
ꯑꯗꯣ ꯑꯁ ꯃꯥꯅ ꯉꯝꯃꯕꯅꯤꯅ ꯑꯩꯁꯨ ꯎꯄꯥꯏ ꯂꯩꯇꯦ ꯄꯤ ꯇꯥꯕ ꯄꯤꯅꯤꯡꯗ꯭ꯔꯁꯨ ꯑꯗꯨꯝ ꯄꯤꯔꯦ ꯎꯄꯥꯏ ꯂꯩ ꯇꯕꯒꯤ ꯃꯥꯅ ꯉꯝꯃꯕꯅꯤꯅ
ꯍꯣꯏ ꯃꯥꯁꯨ ꯃꯥꯁꯨ ꯅꯣꯡꯃꯗꯤ ꯐꯥꯏꯟ ꯑꯃꯨꯛꯇꯧ
ꯍꯥꯏ ꯃꯥꯒꯤꯁꯨ ꯅꯣꯡꯃ ꯃꯇꯝ ꯂꯥꯛꯈꯤꯅꯤꯗ ꯄꯣꯅꯤꯡꯉꯥꯏ
ꯍ ꯍꯣ ꯍꯣꯏ